ꯇꯕ꯭ꯌꯨ ꯇꯦ ꯄꯔꯤꯌꯨ
ꯇꯥꯏ ꯇꯥꯏ ꯦꯗ ꯏꯁꯤ ꯏꯁ ꯂ ꯑ
ꯀꯩ ꯃꯥꯏ ꯃꯥꯏꯜꯥꯛꯇꯕꯔꯣ
ꯎꯝ ꯂꯦ ꯅꯪ ꯆꯗꯦ ꯑꯗꯨ ꯑꯩꯈꯣꯏꯒꯤ ꯂꯝꯕꯤꯗꯣ
ꯎꯝ
ꯂꯌꯦꯒꯗ ꯎꯔꯤ ꯑ ꯑꯩꯒꯤ ꯑꯩ ꯑꯩꯒꯤ ꯋꯤꯟꯗꯣꯗꯒꯤ ꯍꯦꯛ ꯌꯦꯡꯉꯒ ꯎꯕꯗꯣ
ꯎꯝ ꯄꯨꯔꯥ ꯕ꯭ꯂꯦꯛ ꯑꯣꯏꯔꯦ
ꯑꯗꯨꯐꯥꯎ ꯂꯣꯏꯕ ꯇꯧꯔꯦ ꯂꯅꯤꯉꯥꯏ ꯇꯧꯔꯦ
ꯐꯖꯔꯕ
ꯍꯪꯅꯦ ꯑꯖꯒꯗ ꯇꯔ
ꯐꯤ ꯀꯟꯅ ꯂꯣꯜꯂꯤꯌꯦ ꯑꯩꯗꯤ
ꯇꯨ ꯉꯁꯤꯅꯦ ꯂꯣꯏꯑꯕꯗ ꯃꯥꯔꯦ ꯂꯣꯏꯁ
ꯌ ꯊꯦ
ꯍ ꯊꯨꯅꯦ ꯃꯆꯤꯟ ꯅ ꯑꯗꯨꯗꯤꯖꯥꯅ ꯊꯨꯕꯣ
ꯃꯥꯅꯦ ꯃꯥꯅꯦ ꯑꯗꯣ ꯃꯤꯅ ꯁꯦꯝꯕꯤꯕ ꯅꯠꯇ꯭ꯔꯥ ꯀꯦꯟꯗꯤꯗꯦꯠꯀꯨꯝꯕꯅ
ꯍꯤꯟꯗꯤ ꯗꯦ ꯅ ꯁꯦꯝꯦꯝꯕꯤꯕ ꯃꯥꯜꯂꯦꯔꯦ ꯆꯍꯤ ꯁꯪꯅꯗꯤ ꯑꯦꯝ ꯑꯦꯜ ꯑꯦꯒꯤ ꯂꯩꯗꯅ
ꯃꯅꯦ ꯃꯥꯅꯦ ꯑꯗꯣ ꯁꯤꯒꯤ ꯂꯩꯀꯥꯏꯁꯦ ꯃꯉꯣꯟꯗ ꯂꯣꯏ ꯄꯤꯔꯅꯤ ꯍꯥꯏꯕꯒꯤꯔ
ꯏꯠꯇ ꯁꯤꯟꯗ꯭ꯔꯥꯁꯤ ꯏꯗ꯭ꯔꯥꯗꯤ ꯃꯥꯒꯤ ꯀ
ꯅꯁꯦ
ꯒ꯭ꯟ ꯇꯥꯗꯦ ꯏꯝꯐꯥꯜꯒꯤꯗꯤ ꯑꯇꯣꯞꯄꯒꯤꯗꯤ ꯒ꯭ꯟ ꯇꯥꯏꯌꯦ ꯁꯤꯒꯤꯗꯤ ꯑꯩ ꯒꯦꯟ ꯇꯥꯏꯖꯦ
ꯐꯖꯅ ꯂꯤꯒꯦ ꯅꯪ ꯑꯂꯥꯎꯕꯗ
ꯍꯧꯖꯤꯛ ꯂꯩꯔꯣ ꯋꯥꯔꯤ ꯁꯥꯕ ꯂꯩꯇ꯭ꯔꯤ ꯀꯗꯦ ꯎꯝ
ꯀꯦꯟꯗ꯭ꯔꯥꯒꯤꯗꯤ ꯃꯤ ꯑꯃ ꯑꯃ ꯈꯛꯇꯗꯅꯤꯅ ꯑꯗꯨ ꯏꯟꯇꯦꯟꯗꯤꯡ ꯀꯦꯟꯗꯤꯗꯦꯠꯕꯨꯗꯤ ꯂꯩꯒꯅꯤ ꯂꯩꯕꯨꯗꯤ ꯑꯗꯨ ꯀꯥꯔꯗꯤ ꯃꯤ ꯃꯥ ꯈꯛꯇꯅꯤꯗꯅ ꯀꯤꯟꯈꯤꯗꯦꯗꯤ
ꯎꯝ ꯀꯦꯟꯗ꯭ꯔꯥ ꯍꯥꯏꯕꯗꯤ ꯀꯩꯅꯣ ꯎꯝ
ꯑꯦꯁꯤ ꯑꯦꯁꯤ ꯍꯥꯏꯔꯤꯕ ꯑꯩꯈꯣꯏ ꯇꯃꯦꯡꯂꯣꯡꯒꯤ ꯑꯦꯁꯤ ꯅꯨꯡꯕꯥ ꯑꯦꯁꯤ ꯍꯥꯏꯕꯗꯣ
ꯑꯦꯁꯤ ꯑꯣ ꯑꯣ ꯑꯣ ꯃꯤꯗꯤ ꯃꯌꯥꯝ ꯃꯤ ꯃꯌꯥꯝꯗꯤ ꯂꯦꯞꯄ ꯅꯠꯇ꯭ꯔꯥ
ꯂꯦꯞꯄꯦꯕ ꯑꯥꯕꯅ ꯑꯩꯣꯏ ꯑꯩꯈꯣꯏꯗꯁꯨ ꯑꯗꯨꯃꯥꯏꯅ ꯇꯧꯗ꯭ꯔꯣ
ꯑ ꯑꯗꯣ ꯂꯦꯞꯄ ꯃꯤꯗꯣ ꯍꯧꯖꯤꯛ ꯊꯕꯛ ꯇꯧꯔꯤꯗꯣ ꯂꯝꯕꯤ ꯁꯦꯝꯃꯤꯅꯤꯗꯨꯁꯨ ꯑꯗꯨꯒꯤ ꯃꯤ ꯂꯦꯞꯄꯅ ꯁꯦꯝꯕꯗꯣ ꯃꯉꯣꯟꯗ ꯚꯣꯠꯇꯣ ꯄꯤꯔꯅꯤ ꯍꯥꯏ ꯕꯒꯤꯔꯥ ꯍꯥꯏꯕ ꯂꯩꯀꯥꯏꯗꯣ
ꯊꯕꯛ ꯐꯖꯅ ꯇꯧꯔꯗꯤ ꯗꯨꯝ ꯃꯤꯁꯨ ꯌꯥꯝꯃꯦꯗꯅ ꯑꯗꯨꯒꯤꯅꯦ ꯍꯧꯖꯤꯇꯤ ꯑꯩꯈꯣꯏ ꯑꯩꯈꯣꯏꯒꯤ ꯕꯤꯜꯗꯤꯡ ꯌꯧꯒꯗꯧꯔꯦ
ꯑꯣ ꯌꯥꯝ ꯅꯨꯡꯉꯥꯏꯔꯅꯤ ꯑꯗꯨꯕꯨ ꯂꯝꯄꯥꯛꯀꯤ ꯑꯣꯄꯣꯖꯤꯠꯇꯨꯗꯤ ꯌꯥꯝ ꯐꯠꯇ꯭ꯔꯦ ꯅꯍꯥꯟꯒꯤ ꯁꯦꯝ ꯕꯗꯨ ꯑꯃꯨꯛ ꯁꯦꯝꯗꯣꯏ ꯅꯠꯇ꯭ꯔꯥ
ꯑꯃꯨꯛ ꯁꯦꯝ ꯂꯣꯏ ꯂꯣꯏ ꯁꯦꯝ ꯂꯣꯏ ꯁꯦꯝꯒꯅꯦ ꯑꯩ ꯂꯩꯔꯤꯁꯤꯗꯤ
ꯍꯨꯝ
ꯑꯥꯏ ꯐꯖꯅ ꯌꯦꯅꯗꯔꯁꯤ ꯁꯤ ꯇꯧꯋꯣ ꯁꯤ ꯇꯧꯅ ꯁꯤ ꯇꯧꯋꯣ ꯁꯤ ꯇꯧ ꯍꯥꯏꯗꯅ
ꯎꯝ ꯑꯗꯨ ꯅꯪ ꯍꯧꯖꯤꯛ ꯆꯥꯔꯤꯗꯣ ꯉꯁꯥꯏ ꯂꯩꯕꯗꯨꯔꯥ ꯅꯪꯒꯤ ꯑꯆꯥꯄꯣꯠ
ꯎꯝ
ꯎꯝ ꯅꯉꯣꯟꯗ ꯑꯦ ꯐꯣꯔ ꯁꯥꯏꯁ ꯄꯦꯄꯔ ꯂꯩꯕ꯭ꯔꯥ
ꯍꯥꯥ
ꯑꯦꯐꯣꯔ ꯁꯥꯏꯖ ꯄꯦꯄꯔ ꯂꯩꯕ꯭ꯔꯣ ꯌꯥꯎꯕ꯭ꯔꯣ
ꯍꯣꯏ ꯂꯩꯌꯦ
ꯎꯝ ꯑꯩ ꯂꯦꯇꯔ ꯏꯒꯗꯕꯀꯣ
ꯀꯤ ꯌꯦꯡꯔꯣ
ꯑꯥ ꯍꯧꯖꯤꯛ ꯅꯠꯇꯦ ꯍꯣꯔꯦꯟ ꯂꯥꯛꯑꯒ ꯏꯔꯒꯦ
ꯁꯤ ꯔꯤꯖꯥꯏꯅꯤꯡ ꯔꯤꯖꯥꯏꯅꯦꯁꯟ
ꯑꯥꯎ
ꯔꯤꯖꯥꯏꯟ ꯔꯤꯖꯥꯏꯟ ꯅꯠꯇꯦꯗ ꯅꯪꯒꯤꯗꯤ
ꯃꯥꯅꯦ ꯆꯨꯝꯃꯦꯍꯦ
ꯔꯤꯖꯥꯏꯟ ꯅꯠꯇꯦꯕ
ꯀꯩꯒꯤ ꯑꯗꯨ ꯅꯠꯇ꯭ꯔꯗꯤ ꯀꯔꯤ
ꯔꯤꯖ ꯔꯤꯖꯥꯏꯟ ꯃꯤꯅꯤꯡ ꯈꯪꯗꯕ꯭ꯔꯣ
ꯋꯥ
ꯗꯨ ꯔꯤꯖꯥꯏꯟ ꯇꯧꯒꯦ ꯍꯥꯏꯔꯗꯤꯀꯣ
ꯎꯝ
ꯅꯪꯗꯤ ꯅꯪꯒꯤ ꯇꯣꯛꯑꯒꯦ ꯍꯥꯏꯕ ꯅꯠꯇ꯭ꯔꯣ ꯅꯪꯅ ꯗꯨꯒꯅꯦ
ꯑꯩ ꯑꯩ ꯑꯩꯁꯨꯨꯅꯦ ꯀꯩꯅꯣ
ꯑꯩ ꯔꯨꯝꯅꯗꯤꯀꯣ ꯍꯧꯖꯤꯛ ꯌꯥꯝ ꯁꯥꯏ ꯁꯤꯡ ꯑ ꯀꯥꯔꯟꯖꯣ ꯂꯥꯛꯇꯦ
ꯁꯤ
ꯑ ꯍꯝ
ꯆꯥꯛ ꯂꯥꯝꯕꯅ ꯁꯤꯔꯦ
ꯎ ꯃꯊꯛꯇꯗꯤ ꯊꯝꯕ ꯅꯨꯡꯉꯥꯏ ꯑꯗꯣ ꯃꯣꯏꯁꯤ ꯍꯨꯛ ꯎꯞ ꯇꯧꯕꯗꯣ
ꯀꯩꯌꯥꯕ
ꯃꯊꯛꯇ ꯐꯝꯕ ꯅꯨꯡꯉꯥꯏꯌꯦꯕꯀꯣ
ꯎꯝ
ꯅꯨꯡꯁꯤꯠ ꯌꯥꯝ ꯀꯜꯂꯦꯕ ꯃꯊꯛꯇꯨꯗꯤ ꯑꯗꯨ ꯁꯤꯤ ꯨꯝ ꯌꯨꯝꯒꯤ ꯃꯄꯨꯁꯤꯡ ꯐꯤ ꯁꯃꯒ ꯂꯕꯤꯗꯣ
ꯐꯤ ꯁꯥꯕ
ꯎꯝ ꯏꯀꯥꯏꯌꯦꯕꯀꯣ ꯅꯨꯄꯤꯅꯤꯅ
ꯎꯝ
ꯑꯩꯗꯤ ꯏꯀꯥꯏꯕ
ꯑꯗꯨꯝ ꯐꯝꯃꯨ ꯀꯩꯅꯣ ꯀꯩꯒꯤ ꯏꯀꯥꯏꯕ
ꯑꯩꯉꯣꯟꯗ ꯑꯃꯨꯛꯀ ꯐ꯭ꯂꯠꯇꯤ ꯐ꯭ꯂꯥꯠꯇꯤ ꯇꯧꯔꯗꯤ
ꯁꯦꯁ ꯌꯥ ꯂꯩꯗꯕꯨ
ꯍꯥꯏꯦꯅꯦꯗ
ꯅꯪꯅ ꯇꯧꯔꯗꯤ ꯈꯪꯗꯦ ꯃꯤꯅꯗꯤ ꯅꯪꯉꯣꯟꯗ ꯇꯧꯔꯣꯏ
ꯎꯝ ꯑꯩꯁꯨ ꯐꯒꯤꯗꯤ ꯅꯠꯇꯦꯀꯣ
ꯁꯤ ꯁꯤ
ꯅꯪ ꯅꯪꯁꯨ ꯑꯩꯉꯣꯟꯗ ꯅꯪ ꯐꯖꯅ ꯇꯧꯔꯒ
ꯑꯦ ꯇꯂꯦꯗ
ꯑꯩꯅꯅꯦ ꯑꯃꯨꯛ ꯇꯧꯅꯤ ꯁꯤ
ꯎꯝ ꯅꯠꯇ꯭ꯔꯒꯤ ꯀꯅꯥ
ꯃꯤ ꯌꯥꯝ ꯂꯩꯔꯤꯗꯨ ꯃꯤꯅꯤ ꯌꯥꯝꯅ ꯂꯩꯔꯤꯗꯨ
ꯉꯔꯥꯡ ꯍꯩꯅꯧ ꯆꯥꯕꯗꯣ ꯑꯩꯒꯤ ꯇꯥꯡꯗꯣ ꯅꯗꯣ ꯂꯣꯏ ꯁꯣꯛꯑꯦ ꯑ ꯆ
ꯑꯩꯉꯣꯟꯗ ꯄꯤꯗ꯭ꯔꯀꯥꯟꯗ ꯊꯟꯗ ꯆꯥꯕꯒꯤꯅꯤ
ꯅꯠꯇꯦ ꯃꯨꯟꯗꯦꯕ ꯑꯗꯨꯕꯨ ꯆꯥꯅꯤꯡꯕꯒꯦ
ꯇ ꯃꯔꯨ ꯃꯔꯨꯗꯗꯤ ꯀꯟꯕ꯭ꯔꯥ
ꯃꯗꯨ ꯎꯝ ꯀꯟꯕ ꯍꯧꯔꯦ
ꯎꯝ ꯎꯝ ꯀꯩꯗꯧꯔꯤꯅꯣ ꯎ ꯍꯔ
ꯍꯥ ꯍ
ꯌꯥꯝ ꯏꯪꯉꯦ ꯑꯦꯁꯤ ꯊꯥꯕꯒꯤ
ꯅꯣꯏꯗꯤ ꯂꯛꯖꯔꯤ ꯂꯥꯏꯐꯅꯦ ꯂꯛꯖꯔꯤ
ꯃꯥꯅꯦ ꯄꯩꯁꯥ ꯄꯥꯏꯗꯕꯩ ꯋꯥꯅꯤ ꯂꯛꯖꯔꯤ ꯂꯥꯏꯐꯅꯤ ꯑꯁꯦꯡꯕ
ꯄꯩꯁꯥ ꯄꯥꯏꯗ꯭ꯔꯁꯨ ꯀꯣ ꯍꯤꯡꯕ ꯈꯣꯠꯄ ꯅꯨꯡꯉꯥꯏꯅ ꯍꯤꯡꯉꯕꯗꯤ ꯌꯥꯏ ꯅꯣꯏꯗꯤ ꯋꯥꯈꯜꯁꯨ ꯂꯩꯇꯦ ꯑꯩꯈꯣꯏꯗꯤ ꯋꯥꯈꯜꯁꯦ ꯌꯥꯝ ꯋꯥꯔꯦ ꯋꯥꯔꯦ ꯋꯥꯔꯦ ꯍ ꯈꯪꯗ꯭ꯔꯦ
ꯄꯄꯤ ꯀꯩꯅꯅꯕꯒꯤ ꯑꯣꯏꯔꯝꯝꯕꯅꯤ ꯅꯪꯗꯤ
ꯀꯣꯏꯅꯥ ꯒꯤ ꯊꯅꯥꯠꯇ
ꯅꯨꯄꯤꯁꯨ ꯀꯩꯅꯥꯏ ꯍꯥꯏꯔꯒ ꯀꯩꯅꯥꯗꯕꯒꯨꯝ ꯃꯥꯜꯂꯦꯗ ꯎꯝ ꯀꯩꯅꯗꯦ ꯅꯪ ꯅꯨꯄꯤ ꯅꯠꯇ꯭ꯔ
ꯍꯗꯤ ꯍꯣꯏ
ꯎꯝ
ꯀꯩꯅꯥꯗꯤ ꯀꯩꯅꯥꯗꯤ ꯀꯥꯏꯅꯥ ꯑꯗꯤ ꯀꯥꯏ ꯅꯅꯥ ꯑꯗꯦ
ꯏꯆꯦꯅꯦꯕ ꯑꯩ ꯈꯪꯉꯦꯕ
ꯔꯣꯁꯀꯨꯗꯤ ꯌꯥꯝ ꯆꯥꯡꯉꯩ ꯍꯥꯏꯌꯦꯦ
ꯑꯥ
ꯔꯣꯁꯀꯤꯗꯤ
ꯑꯣ ꯐꯔꯦꯅꯦ ꯗꯤꯕꯣꯇꯦꯠ ꯑꯣꯏꯕꯒꯤ ꯃꯣꯏꯗꯤ
ꯎꯝ ꯍ ꯍꯥꯛ ꯄꯦꯌ
ꯎꯝ ꯗꯥꯏꯔꯦꯛ ꯆꯪꯉꯦ ꯍꯥꯏꯕ꯭ꯔꯥ
ꯊꯕꯛ ꯀꯟꯅ ꯇꯧꯒꯗꯕꯅꯤ ꯂꯧꯧꯕꯁꯨ ꯅꯨꯡꯉꯥꯏꯅ ꯂꯧꯒꯗꯕꯅꯦ ꯅꯠꯇ꯭ꯔꯥ
ꯎꯝ
ꯁꯨꯝꯗ꯭ꯔꯣ ꯑ ꯍꯥꯏꯦꯜꯁꯦ
ꯃꯥꯅꯦ ꯃꯥꯅꯦ
ꯋꯥꯅ ꯊꯕꯛ ꯇꯧꯕ ꯑꯗꯨꯗꯤ ꯁꯤꯖꯤꯟꯅꯕꯁꯨ ꯅꯨꯡꯉꯥꯏꯗꯅ
ꯆꯃꯤ ꯆꯨꯝꯃꯤ
ꯍ ꯏ
ꯑꯗꯨ ꯅꯨꯡꯉꯥꯏꯅꯤ ꯅꯨꯡꯉꯥꯏꯅꯤ ꯅꯅ ꯁꯤ
ꯀꯔꯤ ꯍꯥꯏꯕ
ꯅꯪ ꯑꯩꯅ ꯉꯁꯥꯏ ꯍꯥꯏꯕ ꯇꯥꯔꯗꯤꯀꯣ ꯅꯪ ꯍꯔꯦꯅ ꯑ ꯇꯥꯔꯕꯒꯤꯅꯦ
ꯀꯩꯅꯣ ꯇꯥꯗꯦ ꯑꯃꯨꯛꯀ ꯍꯥꯏ ꯋꯥꯟ
ꯅꯪ ꯑꯩ ꯉꯁꯥꯏ ꯍꯥꯏꯕꯗꯣ
ꯎꯝ
ꯇꯥꯔꯗꯤ ꯅꯪ
ꯈꯔꯤ ꯍꯥꯏ ꯐꯣꯟ ꯑꯃꯨꯛꯀ ꯇꯧꯔꯛꯑꯣ ꯇꯧꯔꯛꯑꯅꯤ ꯍꯥꯏꯔꯒ ꯇꯧꯔꯛꯇꯦ ꯍꯧꯖꯤꯛꯇꯤ ꯂꯣꯏ ꯀ꯭ꯔꯥꯏꯝ ꯇꯝ
ꯅꯪꯒꯤꯦ
ꯅꯪꯒꯤ ꯅꯪꯒꯤ
ꯎꯝ ꯀꯥꯏꯗꯒꯤ ꯁꯤꯅ ꯂꯥꯁ ꯇꯣꯏꯅ ꯈꯤꯇꯪ ꯇꯣꯏꯅ ꯇꯧꯑꯣꯅ ꯊꯥꯔꯛꯑꯦ ꯏꯃꯥꯟꯅꯕꯤꯗꯨ
ꯔꯣꯖ ꯔꯣ
ꯎꯝ
ꯎꯝ ꯁꯤ꯭ꯔꯥ
ꯍꯧꯖꯤꯩ
ꯃꯥ ꯑꯩꯉꯣꯟꯗ ꯁꯨꯝ ꯃꯥꯅ ꯍꯥꯏꯔꯛꯅꯦ
ꯎꯝ
ꯃꯨꯕꯤ ꯌꯦꯉꯒꯥꯔꯣ
ꯐꯤ ꯂꯣ ꯂꯤ ꯍꯥꯏꯩꯔꯤꯁꯤꯗꯤ ꯇꯥꯗꯕꯔꯣ
ꯎꯝ ꯁꯥꯏꯗꯤ ꯊꯕꯛ ꯑꯣ ꯇꯧꯔꯨꯔꯕ ꯌꯦꯡꯂꯡꯨꯔꯕ ꯗ꯭ꯔꯃꯥ ꯌꯦꯡꯕ꯭ꯔꯣ ꯍꯥꯏꯅ
ꯌꯦꯡꯗꯦ ꯐꯤ ꯂꯣꯜꯂꯤ ꯑꯇꯨꯝ
ꯉꯁꯤ ꯂꯣꯏꯔꯅꯤꯗꯅ ꯑꯗꯨꯗꯤ ꯅꯪꯒꯤ ꯐꯤ ꯅꯪꯒꯤ ꯐꯤ ꯁꯗꯨꯁꯨ
ꯎꯝ ꯀꯟꯅ ꯇꯧꯔꯤ ꯎꯝ ꯅꯪ ꯂꯣꯏꯔꯔꯣꯏꯒꯦꯔꯥ ꯌꯦꯟ
ꯌꯨꯝꯗ ꯄꯨꯔꯒ ꯇꯧꯔꯣꯅꯦ ꯑꯗꯨꯗꯤ ꯍꯌꯦꯡ ꯅꯪꯅꯕ
ꯇꯧꯗꯣꯢꯅꯦ